ꯍꯂꯣ
ꯑꯩ ꯉꯁꯥꯏꯒꯤ ꯋꯥꯔꯤꯗꯣ
ꯑꯩꯗꯣ ꯊꯕꯛ ꯑꯃ ꯂꯩꯕꯒꯤꯀꯣ
ꯑ
ꯌꯦꯟ ꯃꯆꯤꯟꯖꯥꯛ ꯊꯥꯕ ꯑꯗꯨꯒꯤ
ꯎꯝ ꯎꯝ ꯑꯁ ꯅꯪꯗꯤ ꯅꯪꯁꯦ ꯊꯕꯛ ꯀꯟꯗꯤ ꯀꯟꯕꯖꯥꯠꯅꯤꯍꯦ
ꯎꯝ ꯊꯕꯛ ꯀꯜꯂꯦ ꯑꯦꯁ ꯏꯀꯥꯏꯗ
ꯎꯝ ꯏꯁ ꯊꯕꯛ ꯀꯟꯕꯕꯨ ꯏꯀꯥꯏꯕ꯭ꯔꯅꯦ ꯑꯩꯅꯦ ꯇꯧꯗꯕ ꯑꯩ ꯏꯀꯥꯏꯌꯦ
ꯑꯩꯈꯣꯏꯒꯤ ꯑꯣꯛꯇꯣ
ꯎꯝ
ꯑꯩꯅ ꯅꯤꯇꯤ ꯌꯦꯡꯕꯒꯤ ꯆꯥꯎꯕ ꯍꯩꯇ꯭ꯔꯦ ꯑꯗꯨꯝ ꯌꯦꯡꯕ ꯑꯩꯅ ꯅꯨꯡꯇꯤꯒꯤ ꯑꯌꯨꯛ ꯅꯨꯡꯗꯥ ꯑꯌꯨꯛꯅꯨꯡꯗꯥ ꯑꯗꯨꯝ ꯌꯦꯡꯕꯒꯤ ꯃꯥꯗꯣ ꯆꯥꯎꯕ ꯍꯩꯇ꯭ꯔꯦ ꯍꯥꯏꯕꯗꯤ ꯑꯩꯒꯤ ꯃꯤꯠ ꯇ ꯑꯗꯨꯝ ꯎꯔꯕꯅꯤꯅ ꯆꯥꯎꯕꯗꯣ ꯆꯞ ꯃꯥꯟꯅꯩꯔꯦꯕ
ꯎꯝ ꯑꯠꯇ ꯎꯝ ꯁꯦꯝꯕ ꯂꯣꯏꯔꯕꯣ ꯃꯆꯤꯟꯖꯥꯛꯗꯣ
ꯌꯦꯟ꯭ꯔꯣ
ꯎꯝ
ꯅꯠꯇꯦ ꯆꯦꯡ ꯊꯥꯕꯤꯕ ꯆꯥꯅꯤꯉꯥꯏ ꯃꯣꯏꯒꯤ
ꯑꯆꯥꯣ ꯍꯣꯔꯦꯟ ꯔꯁꯃꯁꯨ ꯑꯃꯨꯛ ꯂꯥꯛꯏꯦꯅꯦ ꯅꯪꯒꯤ ꯊꯕꯛ ꯑꯃ
ꯑꯣ ꯑꯩ ꯑꯃꯨꯛ ꯊꯕꯛ ꯑꯃ ꯂꯩꯅꯤ
ꯁꯪꯗꯤ ꯁꯪꯗꯦ ꯅꯪꯁꯦ ꯃꯇꯝꯅ ꯃꯇꯝ ꯃꯇꯝ ꯑꯗꯨꯝ ꯆꯠꯄꯗ ꯊꯕꯛ ꯊꯕꯛ ꯊꯕꯛ
ꯅꯪꯁꯨ ꯊꯕꯛ ꯀꯜꯂꯤꯗꯨꯗꯤ
ꯑ ꯑꯩꯗꯤ ꯅꯪꯗꯧꯅ ꯈꯟꯗꯦ ꯈ ꯈꯔ ꯇꯧꯔꯁꯨ ꯆꯠꯂꯁꯨ ꯅꯪꯗꯧꯅꯗꯤ ꯏ ꯇ ꯍꯧꯗꯦꯗ
ꯅꯣꯏ ꯊꯕꯛꯇꯣ ꯄꯨꯡ ꯀꯌꯥꯗ ꯍꯧꯔꯒ ꯀꯌꯥꯐꯥꯎ ꯇꯧ
ꯄꯨꯡꯨꯡꯁꯦ ꯅꯤꯄꯟ ꯃꯈ ꯏ ꯊꯦꯒꯦꯅꯤ ꯄꯃꯈꯥꯏꯗ ꯍꯔꯒ ꯀꯩꯅꯣꯗ ꯀꯩꯅꯣꯗ ꯂꯣꯏꯁꯤꯟꯕ ꯄꯨꯡ ꯑꯍꯨꯝꯗ ꯂꯣꯏꯁꯤꯟꯕ ꯎ ꯇꯝꯕꯗꯤ ꯌꯥꯝ ꯅꯨꯡꯉꯥꯏꯔꯦ ꯊꯕꯛ ꯃꯇꯝꯗꯤ ꯗꯤ ꯑꯩꯈꯣꯏ ꯀꯩꯅꯣ ꯇꯧꯕ
ꯎꯝ
ꯀꯩꯅꯣꯗ ꯀꯥꯎꯟꯇꯔꯗ ꯀꯩꯅꯣ ꯇꯧꯕꯀꯣ ꯑꯩꯗꯤ ꯏꯅꯨꯡꯉꯥꯏꯦ ꯅꯪꯒꯤ ꯃꯐꯝꯁꯦ ꯑꯁꯤ ꯅꯣꯡ ꯆꯨꯕꯒ ꯆꯞ ꯃꯥꯟꯅꯩꯍ
ꯅꯨꯡꯁꯤꯠ ꯌꯥꯝ ꯁꯤꯠꯂꯦ ꯑꯗꯨꯒꯤꯅꯦ
ꯎꯝ ꯈꯔ ꯆꯠꯊꯣꯛꯑꯅꯦ ꯀꯣꯏꯔꯛꯎꯅꯦ
ꯑꯩꯈꯣꯏꯗꯤ ꯅꯨꯡꯁꯤꯠꯇꯣ ꯅꯨꯡꯁꯤꯠ ꯑꯐꯕ ꯐꯪꯅꯤꯦ ꯑꯩꯈꯣꯏꯗꯤ ꯅꯨꯡꯁꯤꯠ ꯍꯥꯏꯕꯗꯤ ꯌꯥꯝꯅ ꯁꯦꯡꯕ ꯍꯥꯏ ꯇꯔꯦ ꯅꯣꯏꯗꯤ ꯒꯥꯔꯤꯒꯨꯝꯕ ꯌꯥꯝ ꯆꯠꯄꯅꯤꯅ ꯏꯦꯡ ꯅꯨꯡꯁꯤꯠꯇꯣ ꯈꯔ ꯃꯣꯠꯂꯦꯗꯅꯀꯣ ꯑꯩꯈꯣꯏ ꯑꯁꯣꯝꯅꯗꯤ ꯑꯁ ꯅꯨꯡꯁꯤꯠꯇꯣ ꯌꯥꯝ ꯐꯕꯅꯤ
ꯝ ꯒꯥꯔꯤꯁꯨ ꯌꯥꯝ ꯇꯠꯇꯕꯒꯤꯅꯦ
ꯑ
ꯑꯗꯨꯅꯕꯨ ꯐꯩꯗ ꯍꯛꯆꯥꯡꯒꯁꯨ ꯀꯥꯟꯅꯕ ꯑꯁꯤꯗ ꯀꯩꯅꯣꯗꯗꯤ ꯑꯩꯈꯣꯏ ꯂꯩꯐꯝꯗꯗꯤ ꯑꯁꯛ
ꯑꯗꯣꯗꯤ ꯏꯟꯖꯥꯡ ꯅꯥꯄꯤ ꯂꯩꯔꯁꯨ ꯑꯗꯨꯝ ꯂꯩꯔꯒ ꯆꯥꯔꯦꯀꯣ ꯑꯩꯈꯣꯏꯗꯤ ꯑꯗꯨ ꯅꯠꯇꯦ ꯍꯤꯡꯒꯣꯜꯗ ꯊꯥꯕꯗꯣ ꯑꯗꯨꯝ ꯍꯦꯛꯑꯒ ꯆꯥꯕꯅꯤ
ꯎꯝ ꯑꯗꯨꯅ ꯐꯕꯅꯦ ꯍꯥꯏꯗꯤ ꯑꯗꯨꯒꯨꯝꯕ ꯆꯥꯕ ꯈꯣꯄ ꯄꯨꯟꯁꯤꯁꯨ ꯁꯥꯡꯕꯅꯤꯅ
ꯂꯩꯔꯒ ꯆꯥꯗ꯭ꯔꯗꯤ ꯖꯒꯥꯁꯨ ꯂꯩꯇꯦꯗꯣ ꯀꯣ
ꯎ
ꯍꯥꯏꯕꯁꯤꯗꯤ ꯅꯣꯏꯗꯤ ꯊꯥꯐꯝꯁꯨ ꯂꯩꯔꯝꯃꯣꯏ ꯍꯥꯏ ꯂꯩꯅꯦ ꯆꯥꯕ ꯅꯣꯏ ꯃꯤ ꯑꯅꯤ ꯂꯩꯔꯤꯕ꯭ꯔꯣ
ꯏꯃꯥꯟꯅꯕꯒ
ꯎꯝ ꯅꯃꯥꯟꯅꯕꯗꯨꯁꯨ ꯅꯣꯏ ꯊꯕꯛ ꯃꯐꯝ ꯄꯨꯟꯕ꯭ꯔꯥ
ꯑ ꯄꯨꯜꯂꯦ
ꯑꯣ ꯐꯩꯅꯦ ꯑꯗꯨꯗꯤ ꯑꯅꯤ ꯁꯗꯤ ꯆꯠꯃꯤꯟꯅꯕ ꯈꯔ ꯅꯨꯡꯉꯥꯏꯗꯅꯀꯣ
ꯇꯤ ꯑꯩꯈꯣꯏ ꯆꯠꯄꯁꯨ ꯂꯥꯛꯄꯁꯨ ꯑꯗꯨꯝ ꯆꯥꯃꯤꯟꯅꯩꯕꯀꯣ ꯍꯧꯖꯤꯛ ꯃꯥ ꯀꯥꯏꯗꯅ ꯆꯠꯊꯣꯛꯈꯤꯑ ꯃꯄꯥꯟꯗ ꯆꯠꯊꯣꯛꯈꯤ ꯀꯣꯏꯕ ꯈꯣꯠꯄ ꯃꯥꯜꯂꯦ
ꯀꯃꯅ
ꯑꯣ ꯍꯥꯏꯂꯦ ꯆꯍꯤꯁꯦ ꯅꯤ ꯅꯤꯒꯨꯝꯕ ꯍꯜꯂꯦ
ꯑꯣ ꯑꯥ
ꯑꯍꯟꯁꯤꯡ ꯑꯗꯨꯝ ꯍꯜꯂꯁꯨ ꯇꯤꯟꯅꯕ ꯅꯨꯡꯉꯥꯏꯕꯅꯤꯗ
ꯎꯝ ꯅꯨꯡꯉꯥꯏ ꯑꯍꯟꯅ ꯑꯁ ꯅꯨꯡꯉꯥꯏꯔꯁꯤꯅꯦꯕ ꯑꯩꯈꯣꯏꯗꯒꯤ ꯈꯔ ꯑꯩꯈꯣꯏ ꯕ ꯇꯤꯟꯅꯕꯁꯦ ꯑꯩꯈꯣꯏꯗꯒꯤ
ꯈ ꯍꯟꯕ ꯑꯗꯨꯒ ꯑꯩꯈꯣꯏꯗꯒꯤ ꯍꯩꯕ ꯃꯤꯗꯨꯣ ꯇꯤꯟꯅꯕꯗꯤ ꯌꯥꯝ ꯀꯩꯅꯣ ꯀꯥꯟꯅꯕꯅꯦ ꯑꯩꯈꯣꯏ
ꯍꯣꯏ ꯑꯩꯈꯣꯏꯒꯤ ꯀꯩꯅꯣꯗ ꯀꯔꯤ ꯍꯥꯏꯁꯦ ꯂꯧꯁꯤꯡ ꯑꯣꯏꯌꯦꯕ ꯃꯣꯏ ꯃꯣꯢꯅ ꯍꯥꯏꯗꯣꯛꯄ ꯇꯧꯊꯣꯛꯄꯁꯤꯡꯗꯨꯒ
ꯑꯗꯨ ꯃꯣꯏꯅ
ꯐꯠꯇ꯭ꯔ ꯑꯗꯨꯗꯤ ꯐꯠꯇ ꯐꯠꯇꯕ ꯑꯗꯨꯗꯤ ꯀꯔꯤꯁꯨ ꯀꯥꯟꯅꯗꯦꯍꯦ
ꯎꯝ ꯎꯝ
ꯑꯕ ꯃꯤꯗꯣ ꯑꯩꯈꯣꯏ ꯃꯤ ꯃꯣꯏꯒꯤ ꯃꯇꯧ ꯑꯗꯨꯝꯃꯦ ꯐꯠꯇꯕ ꯂꯩꯔꯁꯨ ꯑꯗꯨꯝ ꯇꯝꯒꯅꯤ ꯑꯐꯕ ꯂꯩꯥꯏꯃꯤꯟꯅꯁꯨ ꯑꯗꯨꯝ ꯑꯐꯕꯗ ꯇꯝꯒꯅꯤ ꯑꯗꯨꯒꯤꯅꯅꯦ ꯃꯤ ꯑꯐꯕ ꯀꯩꯅꯧ ꯍꯥꯏꯕꯗꯣ
ꯍꯟꯗꯛꯀꯥꯟꯗꯤ ꯃꯤꯁꯦ ꯀꯌꯥ ꯍꯥꯏꯕꯗꯤ ꯑꯐꯕꯁꯨ ꯌꯥꯝ ꯂꯩ ꯑꯗꯨꯁꯨ ꯑꯌꯥꯝꯕ ꯅꯤꯁꯥ ꯆꯥꯕ ꯀꯣ ꯌꯨꯊꯛꯄ ꯑꯗꯨꯝꯕ ꯌꯥꯝ ꯊꯣꯔꯛꯈ꯭ꯔꯦꯅꯤ
ꯎꯝ ꯑꯁ ꯈꯪꯗꯅꯦ ꯃꯣꯏꯁꯤꯡꯁꯦ
ꯍꯥꯟꯅ ꯑꯩꯈꯣꯏꯁꯤ ꯀꯩꯅꯣ ꯊꯕꯛ ꯁꯨꯕꯗ ꯅꯨꯄꯥ ꯃꯆꯥ ꯑꯃ ꯃꯤ ꯈꯔ ꯄꯤꯛꯑꯒ ꯂꯥꯛꯄ ꯅꯨꯄꯥꯗꯣ ꯇꯥꯟꯊꯣꯛꯈꯤꯕꯗꯣ ꯀꯩꯅꯣ ꯇꯧꯕꯒꯤ ꯅꯤꯁꯥ ꯑꯗꯨꯝ ꯆꯥꯕꯒꯤ ꯑꯗꯨꯁꯨ ꯌꯦꯡꯉꯣ ꯄꯥꯝꯃꯨꯏꯀꯣ ꯑꯉꯥꯡ ꯑꯣꯏꯔꯒ ꯑꯗꯨꯃꯥꯏꯅ ꯇꯧꯕꯗꯣ
ꯑꯩꯈꯣꯏꯁꯦ ꯑꯐꯕ ꯆꯤꯟꯖꯥꯒꯨꯝꯕ ꯆꯥꯔꯒ ꯄꯨꯟꯁꯤꯁꯦ ꯍꯛꯆꯥꯡꯁꯦ ꯑꯩꯈꯣꯏ ꯏꯁꯥꯁꯦ ꯁꯦꯝꯒꯗꯕꯅꯦꯕ ꯑꯗꯨꯗꯤ ꯅꯠꯇꯦ ꯃꯣꯏꯅ ꯑꯃꯨꯛ ꯌꯥꯝꯅ ꯑꯩꯈꯣꯏ ꯑ ꯈꯪꯗꯅ ꯌꯥꯝ ꯁꯣꯛꯑꯀꯥꯟꯁꯤꯗ ꯃꯣꯏꯅ ꯑꯃꯨꯛ ꯁꯣꯛꯅꯕ ꯊꯕꯛ ꯉꯥꯛꯇ ꯇꯧꯋꯦ ꯈꯗ꯭ꯔꯦ
ꯍꯛꯆꯥꯡ ꯐꯍꯟꯕ ꯍꯥꯏꯕꯁꯤꯁꯨ ꯑ ꯑꯩꯈꯣꯏꯗꯤ ꯃꯤꯗꯤ ꯆꯤꯟꯖꯥꯛꯇꯣꯀꯣ ꯌꯥꯝ ꯁꯦꯝꯃꯒ ꯆꯥꯏ ꯑꯗꯣ ꯑꯩꯈꯣꯏꯗꯤ ꯑꯗꯨꯃꯛꯁꯨ ꯉꯝꯗꯦ ꯍꯥꯏꯕꯗꯤ ꯑꯌꯨꯛ ꯍꯧꯒꯠꯂꯒ ꯁꯪꯒꯣꯝ ꯊꯛꯑꯣ ꯌꯦꯔꯨꯝ ꯆꯥꯎꯑꯣ ꯂꯐꯣꯏ ꯆꯥꯎ ꯍꯥꯏꯀꯣ ꯑꯩꯈꯣꯏꯗꯤ ꯑꯗꯨꯗꯤ ꯉꯝꯁꯨ ꯉꯝꯗꯦ ꯑꯩꯈꯣꯏꯗꯤ
ꯑꯗꯨ ꯉꯝꯗꯕ ꯃꯊꯛꯇ ꯑꯁ ꯅꯤꯁꯥ ꯆꯥꯁꯤꯜꯂꯛꯑꯦ ꯍꯧꯖꯤꯛꯀꯥꯟꯒꯤ ꯀꯩꯅꯣꯁꯤꯡꯁꯤꯡꯁꯦ ꯃꯠꯇꯗ ꯑꯩ ꯏꯃꯥꯟꯅꯕ ꯃꯌꯥꯝꯗ ꯑꯗꯨꯝ ꯍꯥꯏꯅꯕꯅꯦ ꯑꯩ ꯑꯩꯒꯤ ꯑꯩꯒꯤ ꯃꯃꯥꯡꯗꯒꯨꯝꯕ ꯌꯣꯒꯨꯝꯕ ꯊꯥꯒꯗꯤꯀꯣ ꯀꯔꯤꯒꯤꯅꯣꯅꯦ ꯑꯁꯤ ꯊꯥꯛꯁꯦ ꯑꯩꯈꯣꯏ ꯄꯨꯟꯁꯤ ꯏꯁꯥꯡꯅ ꯍꯤꯡꯃꯤꯟꯅꯁꯦ ꯍꯥꯏ ꯑꯩꯅ ꯐꯥꯒꯤ ꯇꯧꯕ
ꯎꯝ ꯅꯪꯅ ꯅꯪꯒꯤ ꯐꯥꯒꯤ ꯇꯧꯒꯟꯕꯗꯨꯔꯣ ꯄꯨꯟꯁꯤ ꯆꯥꯡꯅꯤꯡꯁꯦ ꯍꯥꯏꯔꯦ ꯅꯣꯏꯗꯤ ꯌꯥꯗꯦ ꯍꯥꯏꯕ ꯅꯪꯒꯤꯅ ꯍꯥꯏꯒ ꯃ ꯂꯩ ꯅꯪꯒꯤ ꯗꯥꯏꯂꯣꯛ ꯂꯩꯕꯅꯤꯅꯦ
ꯆꯨꯝꯃꯦ ꯂꯩꯗꯨꯗ
ꯄꯥꯝꯃꯨ ꯍꯥꯏꯕꯅꯤꯗ ꯏꯎꯒꯝꯕꯒꯩꯅ ꯇ ꯑꯣꯔꯒ ꯑꯁ ꯌꯎ ꯅ ꯈꯪꯗꯦ ꯆꯔꯨꯞ ꯅ ꯈꯪꯗꯦ ꯊꯥꯛꯆ ꯆꯁꯤꯂꯒ ꯑꯗꯨ ꯃꯊꯟꯇ ꯍꯥꯏꯗꯤ ꯃꯤ ꯑꯇꯣꯞꯄꯗ ꯋꯥꯍꯟꯗꯕꯤꯗ ꯇꯨꯃꯤꯟꯅ ꯁꯤꯈ꯭ꯔꯗꯤ ꯀꯩꯁꯨ ꯀꯥꯏꯗꯦ ꯑꯗꯨꯕꯨ ꯑꯗꯨꯁꯨ ꯅꯠꯇꯦ ꯃꯤ ꯄꯨꯂꯞꯄꯨ ꯎꯝ ꯃꯤ ꯄꯨꯝꯅꯃꯛꯄꯨ ꯑꯁ ꯋꯥꯍꯜꯂꯦ
ꯅꯨꯄꯤ ꯊꯤꯒꯅꯤ ꯑꯃꯨꯛ ꯃꯆꯥꯁꯨ ꯑꯃꯨꯛ ꯐꯖꯅ ꯅ ꯁꯦꯝꯃꯣꯏꯀꯣ ꯃꯣꯏꯅ ꯇꯧꯕꯗꯣ ꯃꯥꯒꯤ ꯅꯨꯄꯤ ꯑꯉꯥꯡ ꯋꯥꯍꯟꯕ ꯑꯗꯨꯒ ꯃꯤ ꯈꯔꯗꯤ ꯅꯨꯄꯤ ꯊꯤꯔꯒ ꯐꯕꯁꯨ ꯂꯩ
ꯎꯝ ꯂꯩ ꯂꯌꯦ
ꯒꯤꯗ ꯂꯩꯔꯦꯁ
ꯑꯗꯨꯒꯅꯦ ꯅꯨꯄꯥ ꯅꯨꯄꯤꯁꯤꯡꯁꯨ ꯑꯩꯗꯤ ꯌꯨꯝ ꯄꯥꯟꯗ꯭ꯔꯤꯉꯩꯗꯗꯤ ꯌꯥꯝꯅ ꯃꯥꯒꯤ ꯍꯛꯆꯥꯡꯒꯨꯝꯕ ꯌꯥꯝ ꯐꯠꯇꯕꯗꯣ ꯌꯨꯝ ꯄꯥꯟꯂꯀꯥꯟꯗ ꯑꯉꯥꯡꯒꯨꯝꯕ ꯂꯩꯁꯤꯜꯂꯀꯥꯟꯗ ꯃꯥꯒꯤ ꯍꯛꯆꯥꯡꯗꯣ ꯌꯥꯝ ꯐꯕ ꯌꯥꯎꯋꯦ ꯃꯤ ꯅꯨꯄꯤꯁꯤꯡ ꯑꯗꯨꯃ ꯌꯥꯝ ꯌꯥꯎꯋꯦꯗ ꯍꯥꯏꯗꯤ ꯆꯥꯕ ꯈꯣꯠꯄ ꯎꯝ ꯀꯩꯅꯣ ꯌꯥꯗꯕꯗꯣ ꯅꯨꯄꯤꯒ ꯌꯨꯝ ꯄꯜꯂꯒ ꯑꯃꯒꯤ ꯑꯉꯥꯡ ꯂꯩꯔꯔꯕ ꯃꯇꯨꯡꯗ ꯆꯥꯕ ꯈꯣꯠꯄ ꯌꯥꯕꯒꯨꯝꯕ ꯑꯗꯨꯝ ꯂꯩꯌꯦ ꯅꯪꯗꯤ ꯅꯁꯥꯁꯨ ꯐꯩ
ꯑꯍꯣꯏ ꯑꯩꯗꯤ ꯐꯩꯌꯦ ꯅꯥꯁꯨ ꯅꯥꯗꯦ ꯄꯥꯛ
ꯎꯝ ꯑꯗꯨꯅ ꯐꯔꯦꯗ ꯏꯁ ꯍꯛꯆꯥꯡ ꯐꯠꯇꯕꯁꯨ ꯌꯥꯝ ꯋꯥꯕꯅꯤꯍ
ꯑꯩꯁꯦ ꯄꯥꯛ ꯅꯥꯗꯦ ꯆꯍꯤ ꯑꯃꯗ ꯑꯃꯛꯀꯨꯝꯕꯗꯤ ꯅꯥꯔꯝꯒꯗ꯭ꯔꯥ
ꯑꯩꯁꯨꯅꯦ ꯌꯥꯝ ꯅꯥꯒꯟꯕ ꯃꯤ ꯅꯠꯇꯦ ꯑꯩꯗꯤ
ꯅꯪꯗꯤ ꯃꯔꯛ ꯃꯔꯛꯇꯕꯨ ꯅꯥꯏꯗ ꯆꯥꯛ ꯌꯥꯝ ꯆꯥꯔꯁꯨ ꯅꯥꯏ ꯍꯥꯏꯇꯥꯔꯦ ꯅꯪꯗꯤ ꯂꯣꯛ ꯊꯨꯡꯉꯦ ꯍꯥꯏꯕ ꯅꯠꯇ꯭ꯔꯣ
ꯑꯗꯨꯗꯤ ꯃꯤꯗꯧꯅ ꯅꯥꯗꯦꯗꯅ ꯃꯤꯗꯧꯅ ꯅꯥꯗꯦꯗꯅ ꯅꯨꯃꯤꯠ ꯑꯅꯤ ꯑꯍꯨꯝꯒꯨꯝꯕ ꯍꯤꯗꯥꯛ ꯃꯔꯨ ꯑꯃꯒꯨꯝꯕ ꯆꯥꯁꯤꯜꯂꯗꯤ ꯑꯗꯨꯝ ꯐꯕ
ꯌꯥꯝꯁꯨ ꯅꯣꯛꯄ ꯌꯥꯗꯦ ꯅꯪ ꯅꯣꯛꯑꯗꯤ ꯅꯪꯒꯤ ꯈꯣꯟ ꯍꯦꯛ ꯁꯤꯕꯅꯦ ꯅꯪꯒꯤ ꯑꯗꯨꯗꯤ ꯑꯗꯨꯝ ꯊꯥꯏꯅꯗꯒꯤ ꯇꯧꯔꯛꯈ꯭ꯔꯕꯅꯤꯅ
ꯅꯪꯅ ꯍꯥꯏꯗ ꯑꯣꯔꯀꯝ ꯑꯁꯤꯁꯤꯗꯤ ꯑꯗꯨꯒꯤꯅꯦ ꯑꯩ ꯎꯝ ꯍꯥꯏꯗꯤ ꯅꯣꯛꯅꯤꯡꯕ ꯋꯥꯔꯤ ꯌꯥꯝ ꯁꯥꯔꯁꯨ ꯅꯣꯛꯇꯕꯗꯣ ꯍꯥꯏꯗꯤ ꯅꯣꯛ ꯗꯤ ꯅ ꯅꯉꯦ ꯑꯗꯨꯗ ꯅꯣꯛ ꯑꯦꯥ ꯌꯥꯝ ꯅꯣꯛꯁꯤꯜꯂꯗꯤ ꯃꯇꯨꯡꯗ ꯑꯋꯥꯕ ꯂꯩꯕꯗꯨꯣ
ꯑꯗꯨꯗꯤ ꯅꯪ
ꯎꯝ ꯃꯤ ꯈꯪꯗꯕꯁꯤꯡꯗꯤ ꯑꯁ ꯅꯪꯁꯦ ꯀꯔꯤꯒꯤꯅꯣ ꯅꯣꯛꯄꯅꯦ ꯅꯣꯛꯄꯁꯦ ꯄꯩꯁꯥ ꯂꯧꯕ꯭ꯔꯅꯦ ꯃꯥꯏ ꯍꯥꯏꯅꯕꯅꯦ ꯃꯣꯏꯅꯗꯤ ꯑꯩꯒꯤ ꯑꯋꯥꯕ ꯈꯪꯗꯕ
ꯃꯤ ꯂꯩꯌꯦ ꯌꯥꯝ ꯅꯣꯛꯑꯁꯨ ꯈꯣꯟ ꯋꯥ ꯌꯥꯝ ꯉꯥꯡꯉꯁꯨ ꯈꯣꯟ ꯍꯦꯛ ꯁꯤꯒꯅꯤ ꯃꯃꯤꯀꯣ ꯑꯗꯨꯝꯕꯗꯨꯣ ꯍꯩꯒꯨꯝꯕ ꯈꯔ ꯆꯥꯎꯋꯕꯗꯤ ꯍꯩ ꯆꯥꯔꯗꯤ ꯈꯣꯟꯖꯦꯜꯁꯦ ꯐꯖꯕꯅꯦ ꯑꯁꯤꯟꯕ ꯆꯥꯕꯁꯦ ꯈꯣꯟꯖꯦꯜ ꯌꯥꯝ ꯐꯕꯅꯦ ꯑꯊꯨꯝꯕ ꯑꯊꯨꯝꯕ ꯅꯪ ꯑꯊꯨꯝꯕ ꯌꯥꯝ ꯆꯥꯔꯝꯒꯅꯤ ꯍꯥꯏꯕꯗꯤ ꯑꯉꯥꯡꯒꯤ ꯑꯆꯥꯄꯣꯠꯀꯨꯝꯕ ꯂꯩꯗꯅ ꯌꯣꯟꯕꯀꯣ ꯑꯗꯨꯝꯕꯗꯣ ꯆꯥꯔꯝꯒꯅꯤꯕ
ꯍꯧꯖꯤꯛꯇꯤ ꯑꯗꯨ ꯌꯥꯗꯕꯒꯤ ꯆꯥꯗ꯭ꯔꯦ ꯍꯥꯏꯗꯤ ꯑꯉꯥꯡ ꯑꯣꯏꯔꯤꯉꯩꯗꯗꯤꯅꯦ ꯑꯩꯈꯣꯏ ꯊꯥꯏꯅ ꯀꯩꯅꯣ ꯃꯇꯝꯗꯗꯤ
ꯌꯥꯝ ꯆꯥꯏ ꯍꯥꯏ ꯅꯤꯡꯉꯥꯏ ꯇꯧꯕ ꯈꯣꯠꯄ ꯀꯣ ꯍꯥꯏꯗꯤ ꯑꯗꯨꯒꯨꯝꯕꯗꯣ ꯍꯧꯖꯤꯛꯇꯤ ꯀꯌꯥꯗ ꯈꯪꯗꯦꯕ ꯑꯗꯣ ꯅꯤꯡꯉꯥꯏꯒꯨꯝꯕ ꯇꯧꯕꯗꯣ ꯑꯁ ꯑꯗꯨ ꯍꯧꯖꯤꯛꯇꯤ ꯌꯥꯗꯕꯅꯤꯅ ꯆꯥꯗ꯭ꯔꯦ
ꯆꯥꯗꯕꯅ ꯐꯩ ꯑꯗꯨꯝꯕꯗꯨ ꯆꯥꯒꯅꯨ ꯍꯥꯏꯕꯗꯤ ꯆꯥꯛꯅ ꯑꯌꯥꯝꯕ ꯆꯥꯎ ꯍꯥꯏꯕꯗꯤ ꯃꯤꯃꯤꯒꯨꯝꯕ ꯑꯗꯨꯒꯨꯝꯕ ꯆꯥꯕꯗꯣ ꯌꯥꯝ ꯐꯠꯇꯕꯅꯦ
ꯎꯝ ꯑꯗꯨꯅꯦ ꯍꯛꯆꯥꯡꯒ ꯌꯥꯝ ꯆꯥꯎꯣꯛꯄꯅꯦ
ꯅꯪꯗꯤ ꯅꯪ ꯍꯥꯟꯅꯁꯨ ꯑꯗꯨ ꯅꯥꯕꯒꯤ ꯅꯪ ꯌꯦꯡꯕ ꯆꯠꯂꯤꯗꯨꯗꯤ
ꯎꯝ
ꯆꯈꯥꯎ ꯅꯥꯏꯌꯦꯦꯗ ꯅꯪ ꯌꯦꯡꯕ ꯆꯠꯂꯒ ꯏꯁ ꯀꯥꯟꯅꯗꯕꯗ ꯄꯩꯁꯥ ꯃꯌꯥꯝ ꯇꯤꯡꯍꯜꯂꯒ ꯑꯗꯨ ꯃꯇꯝꯗ ꯑꯩꯈꯣꯏꯁꯨ ꯀꯩꯅꯣ ꯇꯧꯋꯦ ꯊꯕꯛ ꯁꯨ ꯊꯨꯕꯅꯤꯅ ꯇꯣꯏꯅ ꯆꯠꯃꯤꯟꯅꯕꯁꯨ ꯉꯝꯗꯕꯗꯣ
ꯎꯝ
ꯑꯗꯨ ꯃꯇꯝꯗ ꯅꯪ ꯅꯥꯕꯗꯣ ꯑꯁ ꯅꯨꯡꯉꯥꯏꯇꯦꯍꯦ
ꯍꯧꯖꯤꯛꯇꯤ ꯅꯨꯡꯉꯥꯏꯔꯕ ꯅꯠꯇ꯭ꯔꯣ
ꯍꯧꯖꯤꯛꯇꯤ ꯀꯩꯁꯨ ꯇꯧꯗ꯭ꯔꯦꯗ
ꯑꯥ ꯑꯗꯨ ꯀꯩꯅꯣ ꯇꯧꯋ ꯃꯔꯣꯔꯣꯛ ꯑꯀꯨꯝꯕ ꯑꯁꯥꯕ ꯌꯥꯝ ꯆꯥꯗꯅꯣ ꯊꯥꯎꯒꯨꯝꯕꯀꯣ ꯌꯥꯝ ꯆꯥꯒꯅꯨ
ꯆꯥꯔꯗꯤꯀꯣ ꯈꯅꯥꯎꯁꯨ ꯑꯗꯨꯝ ꯅꯨꯡꯉꯥꯏꯗꯕ ꯑꯗꯨ ꯑꯗꯨꯒꯤ ꯆꯥꯗ꯭ꯔꯦꯗ
ꯎꯝ ꯑꯗꯨꯅꯦ